ꯏꯕꯥꯅꯤꯒꯤ ꯋꯥꯔꯤꯗꯣ ꯑꯃꯨꯛ ꯍꯧꯁ
ꯎꯝ ꯅꯪꯒꯤ ꯍꯣꯏꯗ꯭ꯔꯤ
ꯎꯝ ꯁꯤꯅ ꯂꯥꯁ ꯑꯣꯏꯗꯣꯏꯅꯦ
ꯑꯣ ꯁꯔꯤ ꯇꯧꯗ ꯃꯥꯅ ꯇꯗꯄ
ꯑꯥꯎ
ꯍ ꯍ
ꯑꯗꯣ ꯑꯩꯈꯣꯏ ꯔꯦꯟꯗꯝ ꯑꯅꯧꯕ ꯂꯥꯛꯄꯗꯣ ꯀꯩ ꯑꯉꯥꯡꯂꯥ ꯑꯍꯜꯂꯥ
ꯑꯪ ꯑꯣꯏ ꯑꯪ
ꯎꯝ
ꯇꯃꯅꯤ
ꯀꯅꯥ ꯀꯩ ꯍꯦꯋꯥ
ꯄ꯭ꯂꯥꯁꯃꯤ ꯄ꯭ꯂꯥꯁꯃꯤꯛ
ꯀ꯭ꯂꯥꯁ ꯑꯦꯠ
ꯎ
ꯑꯦ ꯌꯥꯝ ꯑꯉꯥꯡꯅꯅꯦ
ꯎꯝ ꯅ ꯃꯥ ꯀꯅꯦ
ꯏꯅꯦ ꯌꯥꯅꯤ ꯏꯅꯦ
ꯍ ꯇ
ꯅꯅꯦꯦ ꯐ ꯅꯉꯣꯟꯗꯗꯤ ꯄꯥꯕꯨꯡ
ꯑ ꯑ ꯑꯟꯆꯤꯂ ꯑꯦꯒ ꯊꯉꯅꯦꯦ
ꯑꯥ
ꯌꯦ ꯆꯠꯇꯥ ꯔꯥꯁ ꯀ
ꯑꯗꯣ ꯃꯣꯏ ꯅꯣꯏꯒꯤ ꯀꯩꯅꯣ ꯐ꯭ꯂꯣꯔꯗ ꯑꯥꯗ ꯂꯩꯕꯗꯨ ꯂꯥꯏꯔꯤꯛ ꯄꯥꯔ ꯂꯩꯕꯗꯨꯣ ꯍꯣꯏꯗꯥꯒꯤ ꯃꯅꯥꯛ ꯉꯁꯥꯏ ꯅꯪꯉꯣꯟꯗ ꯀ ꯀꯩꯅꯣ ꯇꯧꯕꯗꯣ ꯏꯕꯥꯅꯤ ꯑꯗꯨꯝ ꯇꯤꯟꯅꯕꯗ ꯆꯤꯡꯅꯔꯝꯕꯅꯤ
ꯑ ꯂꯔ ꯑꯗꯨꯨꯝ ꯃ ꯀꯥꯏꯦ ꯁꯨꯗꯤ
ꯀꯥꯏ ꯍꯥꯏꯦꯕ
ꯑ ꯍꯥꯏꯕꯅꯦꯕ ꯑ ꯅꯪꯒꯤ ꯐꯃꯣꯟ ꯇꯗꯤ ꯊꯅꯅꯦ
ꯍꯥꯏꯥꯏ ꯑꯗꯨꯕꯨ ꯅ ꯋꯥꯗꯣ ꯍꯦꯡꯗꯤ
ꯑꯣ
ꯅꯪ ꯅꯍꯥꯟ ꯀꯩ ꯍꯥꯏꯔ
ꯄꯦꯁꯅꯥꯏ
ꯍꯣꯏ
ꯥꯏꯅ ꯐꯂꯅꯤ ꯑꯗꯨꯏ ꯍꯌꯦꯡ ꯍꯌꯦꯡ ꯅꯪꯒꯤ ꯊꯕꯛ ꯅꯨꯃꯤꯠꯅꯤꯅꯀꯣ ꯍꯥꯞ ꯂꯑꯣ
ꯎꯝ ꯀꯩꯒꯤ
ꯃꯠꯇꯦ ꯅꯪ ꯋꯥꯅꯤ
ꯎꯄꯥ ꯏꯂ ꯑꯇꯔꯤ ꯊꯕꯛꯄꯕꯨꯖꯣꯏꯟꯁꯨ ꯇꯧꯗ꯭ꯔꯤꯉꯩꯗ ꯍꯥꯞ ꯂꯧꯔꯗꯤ ꯂꯣꯏꯔꯦ
ꯃꯣꯏꯅ ꯈꯔꯅ ꯈꯟꯅꯨꯡꯉꯥꯏ
ꯀꯅꯥ ꯀꯅꯥ ꯑꯣꯏꯗꯣꯏꯅꯣ ꯈꯪꯅꯤꯡꯉꯦ ꯏꯁꯇꯥꯞꯁꯤꯡꯗꯣ ꯇꯥ ꯏꯁꯇꯥꯐꯁꯤꯡꯗꯣ ꯂꯣꯏꯅꯕꯗ ꯅꯨꯡꯉꯥꯏꯔ ꯗꯤ ꯂꯣꯏꯔꯦ
ꯑꯩꯈꯣꯏ ꯑꯩꯈꯣꯏ ꯃꯤ ꯍꯣꯏ ꯃꯤ ꯃꯅꯤ
ꯎꯝ ꯅꯨꯄꯤꯗꯤ ꯑꯗꯨꯕꯨ ꯄꯦꯠ ꯄꯦꯠ ꯄꯦꯠ ꯇꯧꯕꯅꯤꯅ ꯇꯟꯕ
ꯅ ꯁꯛꯇ ꯍꯅꯤꯅ
ꯎꯝ ꯇꯎꯕꯕꯨ ꯃꯐꯝ ꯃꯐꯝ ꯇꯥꯏꯃꯤꯡ ꯂꯩ
ꯎꯝ ꯑꯩꯁꯨ ꯑꯩꯒꯤ ꯑꯩꯒꯤ ꯃꯥꯏꯗꯤ ꯁꯤꯡꯗꯣ ꯅꯤꯡ ꯃ
ꯎꯝ ꯅꯒꯤꯃꯥꯏꯗ ꯀꯃꯊꯧꯗꯩꯅꯣ ꯑꯩ ꯑꯍꯥꯟꯕ ꯁꯤꯗ ꯂꯥꯛꯄꯗꯗꯤ ꯅꯪ ꯌꯥꯝꯅ ꯐꯖꯩ ꯍꯩꯋꯗꯦ ꯎꯔꯤꯡ ꯀꯩ ꯀꯔꯤꯁ ꯊꯣꯛꯇꯕ
ꯎꯝ ꯑꯩ ꯑꯣ ꯊꯣꯛꯄ ꯍꯧꯁꯦ ꯁꯤ ꯔꯥꯏꯠ ꯁꯥꯏꯗꯗꯤ ꯁꯤ ꯑꯩꯒꯤ ꯃꯤꯠ ꯃꯈꯥꯗ ꯂꯩꯕꯗꯤ ꯈꯤꯇꯪ ꯂꯩꯗꯤ ꯂꯩꯕꯅꯤꯅ ꯅꯍꯥꯟꯅꯄꯥ
ꯎꯝ
ꯂꯞꯁꯥꯏꯗꯤꯀꯣ
ꯎꯝ
ꯑꯩ ꯍꯤꯗꯥꯛ ꯄꯥꯏꯕꯒꯦꯔꯥ ꯅꯍꯥꯟ ꯑꯩ ꯈ꯭ꯔꯤꯁꯃꯥꯁ ꯆꯜꯂ ꯑꯩ ꯌꯦꯁꯤꯅꯥ ꯍꯥꯏꯕꯀꯣ ꯁꯥꯅꯤꯡꯕꯗꯣ ꯑꯩ ꯅꯍꯥꯟ ꯄꯦ ꯃꯥꯁ ꯍꯂ ꯎꯗ ꯑꯦꯝ ꯎꯔꯒꯥ ꯂꯥꯛꯨꯗꯣ
ꯎꯝ ꯎꯝ
ꯑꯗꯨꯝ ꯃꯇꯝꯗꯒꯤ ꯍꯧꯥꯎꯔꯒ ꯁꯤ ꯍꯅꯦꯕ
ꯑꯗꯨꯗꯒꯤ ꯍꯥꯎꯕ ꯃꯥꯜꯂꯦ ꯅꯪ
ꯎꯝ
ꯌꯥꯝ ꯃꯨꯁꯤꯜꯂ ꯂꯥꯛꯄꯗꯣ
ꯎꯝ ꯁꯤꯒꯤꯆ ꯅꯨꯡꯁꯥꯊ ꯅꯨꯡꯁꯥ ꯅꯨꯡꯁꯥꯗ ꯆꯠꯄꯁꯨ ꯕꯦꯔꯥ ꯇꯥꯔ ꯃꯥꯜꯂꯦ ꯁꯤꯁꯦ
ꯎꯝ ꯍꯣꯏ ꯕꯦꯔꯥꯅꯦ ꯑꯗꯨꯒꯤꯅꯦ ꯁꯟꯁꯀ꯭ꯔꯤꯟ ꯐꯖꯅ ꯄꯥꯏꯌꯣ ꯍꯥꯏ ꯑꯗꯨꯗꯤ
ꯑꯩꯒꯤ ꯎꯝ ꯁꯤ ꯁꯦꯁꯤ ꯆꯥꯎꯕꯒ ꯅꯀꯣ
ꯎꯝ
ꯐꯃꯨꯦ ꯁꯗ
ꯁꯟꯁꯀ꯭ꯔꯤꯟꯗꯣ ꯐꯖꯅ ꯁꯤꯖꯤꯟꯅꯔꯣ ꯀ꯭ꯔꯤꯝꯅꯦ ꯁꯟꯁꯀ꯭ꯔꯤꯟꯅꯦ ꯈꯤꯇꯪ ꯐꯖꯕ ꯂꯩꯌꯣ ꯄꯩꯁꯥ ꯂꯩꯔꯗꯤ
ꯎꯝ ꯃꯒꯤ ꯀꯝꯄꯅꯤꯗ ꯅꯪ ꯄꯁꯤ
ꯎ
ꯎꯝ
ꯐꯦꯟ ꯎꯕꯥ
ꯎ
ꯑꯩꯗꯤ ꯕ꯭ꯂꯦꯡꯀꯦꯠ ꯍꯥꯞꯄꯦ ꯑꯩꯗꯤ
ꯏ ꯌ ꯆꯈꯇꯦ ꯍꯌꯦ ꯇꯂꯦꯗ ꯊꯕꯛꯁꯨ ꯇꯧꯅꯤꯡꯗ꯭ꯔꯦ ꯎꯄꯥꯏꯕꯨꯗꯤ ꯂꯩꯖꯗꯕ
ꯀꯅ ꯐꯗ ꯅꯪ ꯆꯥꯡ ꯑꯗꯨꯒꯀꯣ
ꯑꯣ ꯆꯨꯝꯃꯦ ꯑꯗꯨ ꯑꯣꯏꯕꯗꯤ ꯉꯁꯤ ꯕꯥꯁꯇ ꯊꯦꯡꯅꯕꯗꯣ ꯑꯩ ꯋꯥꯔꯤ ꯁꯥꯕꯗꯣ
ꯎꯝ
ꯑꯩꯅ ꯕ꯭ꯌꯨꯇꯤꯁꯤꯌꯥꯟꯒꯤ ꯆꯠꯂꯦ ꯍꯥꯏꯕꯗ ꯑꯣ ꯑꯣ ꯐꯔꯦ ꯅꯪ ꯑꯗꯨꯗꯣ ꯐꯖꯅ ꯇꯧꯔꯒ ꯑꯩꯈꯣꯏꯗ ꯂꯥꯛꯑꯒ ꯗꯨꯀꯥꯟ ꯍꯪ ꯌꯥꯏꯅꯦꯅ ꯇꯧꯋꯦ
ꯎꯝ
ꯈꯤꯇꯪ ꯐꯖꯍꯜꯂꯒ ꯇꯧꯎ ꯍꯥꯏꯌꯦ
ꯂꯒꯦ
ꯍꯥꯥ
ꯃꯥꯒꯤ ꯃꯅꯥ ꯄꯤꯔꯁ
ꯃꯅꯥꯎ ꯅꯨꯨꯄꯤ ꯑꯉꯃꯦ ꯅꯪ ꯈꯪꯕ꯭ꯔꯥ
ꯑꯩ ꯀꯥꯟ ꯃꯁꯅꯥ ꯃꯥꯒꯤ ꯃꯅꯥꯎ ꯃꯥ ꯃꯅꯥꯎꯅꯄꯤꯔꯣ
ꯍꯣꯏ
ꯃꯔꯥꯝꯅ ꯀꯥꯏꯕꯀꯣ ꯑꯩ ꯃꯔꯥꯝ ꯂꯩꯀꯥꯟꯗ ꯑꯦꯠꯃꯤꯁꯟ ꯇꯧꯒꯦꯅ ꯂꯥꯛꯄ ꯑꯃ
ꯎꯝ
ꯑꯩ ꯑꯩ ꯑꯩꯉꯣꯟꯗꯁꯨ ꯉ ꯉꯁꯤ ꯅꯪ ꯋꯥꯔꯤ ꯁꯥꯕ ꯅꯨꯄꯥꯗ ꯃꯣꯏꯅꯁꯨ ꯈꯪꯉꯦꯕꯀꯣ
ꯎꯝ ꯎꯝ
ꯈꯉꯒ ꯃꯥꯒꯤ ꯃꯥꯒꯤ ꯃꯅꯥꯎꯅꯨꯄꯤ ꯐꯣꯝ ꯂꯧꯊꯣꯛꯄꯤꯌꯨ ꯍꯥꯏꯅ ꯑꯩꯅ ꯐꯣꯟ ꯐꯣꯝ ꯂꯧꯊꯣꯛꯄꯤꯌꯨꯅꯦꯕ
ꯑꯣ
ꯑꯩꯗꯤ ꯀꯣꯂꯦꯖꯇ ꯂꯩꯕꯅꯤꯅ ꯌꯅꯤꯐꯣꯝ ꯁꯦꯜꯂꯗꯤ ꯈꯔ ꯑꯥꯎ ꯁꯆꯁꯤꯡꯕ ꯅꯨꯡꯉꯥꯏꯌꯦꯗꯅ
ꯎꯝ ꯎꯝ
ꯃꯥ ꯃꯟꯁꯨ ꯀꯥꯎꯈ꯭ꯔ ꯃꯥꯂꯦ ꯑꯩꯗꯤ ꯃꯁꯛꯕꯨꯗꯤꯪ ꯈꯪꯉꯦꯕꯀꯣ
ꯎꯝ ꯕꯤ ꯑꯦꯁꯨ ꯇꯧꯕ ꯃꯥꯜꯂꯦ ꯃꯔꯝꯗ ꯑꯗꯨꯝ ꯃꯣꯏ ꯑꯗꯨꯗ ꯃꯁꯇꯔ ꯐꯤ ꯌꯥꯎꯕ꯭ꯔꯥ
ꯆꯁꯤ ꯀꯌꯥ ꯑꯣꯏꯣꯏ
ꯃꯥꯁꯇꯔ ꯇꯝꯕ꯭ꯔꯣ ꯈꯪꯗꯦ
ꯃꯦ ꯃꯗ ꯃꯅꯤ ꯃꯥꯂꯦ
ꯍꯣꯏ
ꯃꯥ ꯂꯒꯁꯔꯦ
ꯇ ꯊꯨꯏ ꯋꯥꯡꯂꯤꯅ
ꯎꯝ ꯁꯣꯏ
ꯎꯝ ꯇꯧꯁꯤꯟꯕꯗꯤ ꯍꯩꯕꯅꯦ ꯑꯗꯨ ꯅꯨꯄꯤꯗꯣ ꯑꯃꯨꯛ ꯑ ꯍꯥꯏꯕꯗꯤ ꯋꯥꯗꯣ
ꯃꯥ ꯁꯣ ꯏꯁꯥꯏ ꯁꯛꯗ ꯃꯥ ꯐꯖꯅ ꯇꯧꯋꯦ ꯃꯥꯅꯦ ꯃꯥꯅꯦ
ꯑꯗꯣ ꯃꯥꯒꯤ ꯕꯕꯥꯗꯣ
ꯎꯝ
ꯍꯣꯏ ꯗꯣ ꯑꯦ ꯈ꯭ꯔꯤꯁꯃꯥꯁꯇꯗꯤ ꯂꯣꯏꯔꯦ ꯏꯁꯩꯒ ꯁꯛꯆꯅ ꯍꯥꯏꯕꯗꯤ ꯒꯦꯗꯔꯤꯡꯒꯤ ꯃꯇꯝꯗ ꯃꯥ ꯃꯥꯅ ꯐꯥꯔꯁꯇ ꯂꯤꯠ ꯇꯧꯔꯒ ꯗꯥꯟꯁ ꯇꯧꯕꯗꯣ
ꯎꯝ ꯁꯃꯔ ꯐ ꯃꯥ
ꯃꯥꯁꯨ ꯑ ꯉꯁꯥꯏ ꯀꯩꯅꯣ ꯇꯧꯕ ꯃꯥꯁꯨ ꯃꯣꯏ ꯕꯥꯒ ꯃꯥꯟꯅꯔꯦ ꯈ꯭ꯔꯤꯁꯃꯥꯁꯇꯗꯤ ꯇꯣꯡꯉꯒ ꯐꯥꯔꯁꯇ ꯂꯦꯞꯇꯣꯏꯅꯤ ꯃꯣꯏꯅ
ꯎꯝ
ꯏꯁ꯭ꯃꯥꯔꯠ ꯑꯣꯏꯕꯗꯣ ꯃꯣꯏꯕꯥꯗꯣ
ꯎꯝ
ꯅꯨꯄꯤ ꯑꯅꯤꯅꯦ ꯃꯣꯏꯅ ꯁꯦꯀꯦꯟ ꯑꯣꯏꯗꯣꯏꯅꯦ
ꯑꯣ ꯆꯥꯁꯨ ꯂꯩꯕ
ꯎꯝ ꯂꯩꯕ ꯃꯥꯜꯂꯦ ꯑꯅꯤꯃꯛꯅꯦ ꯇꯧꯔꯤꯁꯦ ꯇꯣꯛꯄꯁꯨ ꯅꯠꯇꯦ ꯑꯃꯁꯨ ꯑꯃꯁꯨ ꯄꯨꯂꯤꯁ ꯅꯗꯅ
ꯑ ꯄꯥꯗ
ꯑ ꯎꯃꯥꯏꯕ ꯑꯗꯨꯣ ꯍꯅꯉꯔꯦꯗ ꯎꯝ ꯈ꯭ꯔꯤꯁꯃꯥꯁꯒꯨꯝꯕ ꯑꯦꯅꯤ ꯃꯦꯟ ꯁꯣꯁꯥꯏꯇꯤꯗ ꯏꯁꯄꯦꯁꯦꯜ ꯅꯝꯕꯔꯒꯨꯝꯕ ꯍꯥꯞꯄꯗꯤ ꯑꯁ ꯑꯩꯈꯣꯏ ꯕꯥꯅ ꯀꯣꯜ ꯇꯧꯔꯛꯇꯣꯏꯅꯦ ꯏꯁꯩ ꯇꯝꯅꯕ ꯆꯠꯂꯁꯦꯅ ꯇꯧꯔꯛꯇꯣꯏꯅꯦ ꯃꯥꯗꯤ ꯍꯟꯅꯨꯔꯦꯗꯅ ꯑꯩꯈꯣꯏꯕꯗꯤ ꯑꯗꯨꯕꯨꯗꯤ ꯇꯧꯗ꯭ꯦꯕ ꯑꯗꯨꯝ ꯇ ꯅꯗꯣꯏꯅꯤ ꯃꯣꯏ ꯌꯥꯝ ꯅꯨꯡꯉꯥꯏꯕꯅꯦ ꯃꯣꯏꯕꯥꯗꯣ ꯃꯣꯏꯔꯣ ꯗꯥꯥꯡꯃꯩꯅꯦꯚ ꯇꯥꯕ
ꯑꯣ
ꯑꯈꯣꯏ ꯃꯥꯁꯨꯅꯦꯕ
ꯑꯣ
ꯑꯗꯨꯒꯤ ꯑꯈꯣꯏ ꯕꯕꯥꯗꯣ ꯂꯨꯒꯥꯟ ꯑꯣꯏꯕꯒꯤꯀꯣ
ꯎꯝ
ꯃꯣꯏꯗꯣ ꯀꯩꯀꯩ ꯂꯩꯔꯗꯤ ꯑꯗꯨꯝ ꯇꯤꯟꯅꯕ